ꯍꯜꯂꯣ
ꯍꯜꯂꯣ
ꯌꯦꯁ ꯑꯩꯁꯨ ꯈꯪꯗꯦ
ꯅꯪ ꯅꯨꯄꯤꯅꯤꯀꯣ
ꯅꯥꯠꯇꯦꯗꯥ ꯇ꯭ꯔꯥꯟꯖꯦꯟꯗꯔꯅꯤ ꯑꯣꯟꯕ ꯀꯨꯣꯏꯗ꯭ꯔꯤ
ꯑꯣ ꯑꯣ ꯑꯣ ꯑꯗꯨ ꯍꯣꯏ ꯐꯖꯅꯗꯤ ꯃꯥꯟꯗꯤ ꯃꯥꯜꯂꯦ ꯈꯣꯟꯖꯦꯜꯁꯨ ꯈꯤꯇꯪ ꯀꯩꯅꯣ ꯈꯤꯇꯪ ꯇꯧꯋꯦꯕ ꯀꯩ ꯍꯥꯏꯁꯤꯔꯥ ꯅꯨꯄꯤ ꯁꯥꯕ ꯁꯥꯔꯒ ꯉꯥꯡꯉꯨꯅꯤꯅꯀꯣ
ꯎꯝ ꯎꯝ
ꯈꯔꯟ ꯎꯝ ꯈꯔ ꯀꯨꯏꯁꯜꯂꯛꯑꯗꯤ ꯅꯣꯛꯅꯤꯡꯒꯤꯗ꯭ꯔꯥ ꯈꯪꯗꯦ ꯍꯧꯖꯤꯛꯇꯤ ꯀꯩꯝ ꯇꯧ
ꯑꯁ ꯋꯥꯏꯍꯦ
ꯎꯝ ꯆꯥꯛ ꯆꯔꯕ꯭ꯔꯣ
ꯆꯥꯗ꯭ꯔꯤ
ꯅꯪꯒꯤ ꯄꯥꯎꯈꯨꯝꯅ ꯑꯩ ꯍꯥꯟꯅꯗꯤ ꯈꯪꯂꯕꯅꯦ ꯑꯗꯨ ꯑꯣꯏꯔꯁꯨꯅ ꯁꯨꯝ ꯍꯪꯕ ꯋꯥꯅꯤꯀꯣ
ꯑꯩ ꯉꯁꯤꯒꯤ ꯐꯥꯁꯆꯤꯡ ꯇꯧꯔꯅꯤ
ꯌꯥꯁ ꯑꯦ ꯐꯥꯁꯆꯤꯡ ꯇꯧꯕꯗꯤ ꯏꯁꯤꯡꯐꯥꯎ ꯊꯛꯄ ꯌꯥꯗꯕꯅꯦ
ꯑꯩ ꯏꯁꯤꯡ ꯊꯛꯇ꯭ꯔꯤ ꯑꯣ ꯊꯛꯑꯦ ꯀꯥꯎꯋꯦ
ꯀꯃꯥꯏꯅ ꯍꯥꯏꯕ꯭ꯔꯣꯅꯦ ꯏꯁꯤꯡ ꯊꯛꯄ ꯌꯥꯗꯦ ꯍꯥꯏꯕꯗꯤ
ꯐꯥꯁꯆꯤꯡ ꯍꯥꯏꯕꯁꯦ ꯀꯩꯝ ꯇꯥꯍꯟꯕ ꯌꯥꯗꯦꯗꯅ
ꯑꯗꯨ ꯏꯁꯤꯡ ꯑꯩ ꯍꯣꯔꯦꯟ ꯕꯥꯏꯕꯜꯗ ꯊꯤꯒꯦ
ꯃꯤꯒꯤ ꯄꯔꯊꯅꯥꯗ ꯁꯨꯃꯥꯏꯅ ꯍꯥꯏꯗꯨ ꯇꯥꯗ꯭ꯔꯣ
ꯇꯥꯗꯦ
ꯏꯁꯤꯡ ꯒ꯭ꯂꯥꯁ ꯑꯃꯐꯥꯎ ꯇꯥꯕꯤꯗ꯭ꯔꯒ ꯃꯉꯣꯟꯗ ꯀꯩꯅꯣ ꯅꯤꯖꯕꯅꯦ ꯀ ꯍꯥꯏꯔꯤꯗꯣ ꯑꯗꯣ ꯇꯨꯝꯅꯤꯡꯕ꯭ꯔꯣ
ꯇꯨꯝꯃꯤꯡꯉꯗꯤ ꯀꯣꯜ ꯇꯧꯔꯛꯀꯦꯔꯣ
ꯑꯦ ꯇꯨꯝꯃꯣ ꯇꯨꯝꯅꯤꯡꯉꯗꯤ ꯀꯣꯜ ꯇꯧꯔꯛꯄ ꯌꯥꯗ꯭ꯔꯦ ꯍꯥꯏꯕ ꯂꯩꯇꯦꯗꯅ
ꯑꯗꯨ ꯑꯣꯏꯔꯁꯨ ꯇꯨꯝꯐꯝꯅ ꯂꯩꯇꯕꯅꯤ ꯇꯨꯝꯅꯤꯡꯗꯦꯗ
ꯃꯄꯥꯟꯗꯔ
ꯍꯣꯏ ꯈꯔ ꯐ꯭ꯔꯦꯁ ꯑꯣꯏꯅꯤꯡꯕꯒꯤꯅꯦ
ꯑꯗꯨꯒꯤ ꯀꯤ ꯐ꯭ꯔꯦꯁ ꯑꯣꯏꯗꯕꯒꯤ ꯀꯩꯅꯣ ꯑꯃ ꯍꯥꯏꯕꯤꯌꯨꯔꯥ
ꯀꯔꯤ
ꯀꯔꯣꯅꯣ ꯑꯌꯣ ꯅꯣꯛꯑ ꯂꯩ ꯍꯥꯏꯌꯣ
ꯌꯥꯔꯦ ꯌꯥꯔꯦ ꯌꯥꯔꯦ
ꯆꯥ ꯌꯥꯔꯦ ꯍꯥꯏꯕ ꯑꯩꯕꯨ
ꯎꯝ ꯅꯪ ꯍꯧꯖꯤꯛꯇꯤ ꯈꯔ ꯐ꯭ꯔꯦꯁ ꯑꯣꯏꯔ ꯃꯥꯜꯂꯦ ꯑꯁꯦꯡꯕ
ꯑꯣꯏꯕꯅꯤ ꯍꯥꯏꯔꯒ ꯊꯥꯖꯗꯕ꯭ꯔꯕꯏꯪꯗꯦ
ꯍꯧꯖꯤꯛ ꯈꯔ ꯅꯣꯛꯄ ꯋꯥꯅꯤ ꯍꯣꯔꯦꯟ ꯑꯁ
ꯏꯁ ꯅꯣꯛꯄꯒꯤꯁꯨ ꯇꯥꯏꯃꯤꯡ ꯂꯩꯌꯦ ꯍꯥꯏꯕ
ꯑꯁꯦꯡꯕ ꯂꯩꯌꯦ
ꯅꯪꯖꯤꯗꯤ ꯀꯣ
ꯑꯩꯗꯤ ꯀꯔꯤ ꯀ꯭ꯔꯤ ꯑꯣꯏꯕ꯭ꯔꯣ
ꯀꯦꯝ ꯇꯧꯗꯦꯗ ꯌꯣꯅꯦ ꯌꯣ
ꯌꯣ
ꯌꯥꯏꯁ꯭ꯀꯨꯜꯒꯤ ꯄꯥꯈꯪ ꯑꯉꯥꯎꯕ
ꯑꯩꯖꯦ ꯅꯨꯄꯥ ꯑꯣꯏꯔꯝꯃꯗꯤꯀꯣ
ꯑꯣ ꯑꯗ ꯕꯣꯅꯤꯅ ꯌꯣ ꯌꯣ ꯌꯣ ꯇꯧꯔꯒ ꯆꯦꯜꯂꯤꯗꯣ
ꯑꯩ ꯑꯩꯒꯤ ꯄꯥꯉꯜ ꯀꯗꯥꯏꯗꯒꯤ ꯂꯥꯛꯄ꯭ꯔꯁꯨ ꯈꯪꯗꯦ ꯍꯧꯖꯤꯛꯐꯥꯎ
ꯍꯥꯥ
ꯆꯥꯛꯁꯨ ꯆꯥꯗ꯭ꯔꯤ ꯀꯩꯁꯨ ꯇꯧꯗ꯭ꯔꯤ ꯄꯥꯡꯒꯟ ꯀꯗꯥꯏꯗꯩꯩ ꯂꯥꯛꯄ꯭ꯔꯁꯨ ꯈꯪꯗꯦꯕ
ꯎꯝ ꯑꯗꯨ ꯑꯣꯏꯔꯗꯤ ꯀꯩꯅꯣꯒꯤ ꯑꯣꯟꯂꯥꯏꯟꯗ ꯑꯣꯗꯔ ꯇꯧꯔꯣꯅꯦ
ꯄꯥꯔꯁꯦꯜ ꯇꯧꯔꯣ
ꯍꯥꯥ
ꯄꯥꯔꯁꯦꯜ ꯇꯧꯔꯣ ꯍꯥꯏꯕ
ꯀ꯭ꯔꯤꯒꯤ
ꯅꯨꯡ ꯆꯥꯅꯤꯡꯕꯥꯒꯨꯝꯕ ꯂꯩꯔꯗꯤ ꯐꯣꯟ ꯑꯣꯗꯔ ꯇꯧꯔꯣ ꯍꯥꯏꯕ꯫
ꯑꯩ ꯉꯁꯥꯏ ꯇꯧꯔꯝꯃꯅꯤ ꯄꯩꯁꯥ ꯂꯩꯇꯕꯩ ꯋꯥꯅꯤ
ꯉꯔꯥꯡꯗꯤ ꯌꯥꯝ ꯄꯩꯁꯥ ꯂꯩꯔꯤ ꯂꯩꯔꯤ ꯍꯥꯏꯗ
ꯀꯅꯥꯅ ꯍꯥꯏꯕ꯫
ꯈꯪꯗꯦꯑꯦ
ꯀꯅꯥꯅ ꯍꯥꯏꯕ꯭ꯔꯅꯦ ꯑꯩꯗꯤ ꯅꯤꯡꯁꯤꯡꯗꯦ
ꯎꯝ ꯀꯥꯍꯧꯅꯤ
ꯀ꯭ꯔꯤꯔ ꯉꯁꯤꯁꯦ ꯅꯨꯡꯁꯤꯠ ꯁꯤꯠꯇꯕꯁꯦ ꯑꯩꯌꯥ
ꯌꯥꯍꯧ ꯊꯦꯡꯃꯟꯕꯒꯤꯅꯦ
ꯌꯥꯍꯧ ꯊꯦꯡꯉꯦ ꯍꯥꯏꯔꯒ ꯅꯨꯡꯁꯤꯠ ꯁꯤꯠꯇꯕ ꯌꯥ ꯌꯥꯕ꯭ꯔꯥ
ꯌꯦꯁ
ꯃꯤ ꯁꯤꯅꯪꯅꯤ ꯑꯗꯨꯃꯥꯏꯅ ꯇꯧꯔꯗꯤ ꯀꯗꯥꯏ ꯅꯨꯡꯁꯤꯠ ꯆꯠꯄ꯭ꯔꯣ ꯑꯣ
ꯁꯨꯃꯥꯏꯅ ꯉꯥꯡꯉꯗꯤ ꯑꯉꯥꯡ ꯃꯥꯥꯟꯂꯦ ꯑꯗꯨꯒ ꯀꯩ ꯍꯥꯏꯖ ꯅꯪ ꯃꯨꯠ ꯂꯩꯔꯗꯤꯀꯣ
ꯎꯝ
ꯌꯥꯝ ꯃꯦꯆꯤꯌꯣꯔ ꯑꯣꯏꯕ ꯃꯈꯣꯜ ꯃꯥꯜꯂꯦꯕ
ꯃꯔꯨꯝ ꯃꯔꯨꯝ ꯉꯥꯡꯉꯗꯤ ꯑꯉꯥꯡ ꯃꯆꯥ ꯇꯥꯏꯞꯇ
ꯍꯣ ꯍ ꯇꯜꯂꯒ ꯉꯥꯡꯔꯗꯤ ꯀꯔꯤ
ꯌꯥꯝ ꯑꯉꯥꯡ ꯃꯥꯜꯂꯦ ꯑꯗꯨ ꯑꯗꯨ ꯃꯇꯝꯗꯗꯤ ꯇꯜꯂꯦ
ꯇꯜꯂꯦ ꯅꯪꯁꯨ
ꯇꯟ ꯑꯩꯅꯗꯤ ꯇꯟꯕ ꯅꯠꯇꯦꯗ ꯅꯪ ꯋꯥꯉꯥꯡꯗꯣ ꯀꯩ ꯍꯥꯏꯁꯤꯔꯥ ꯅꯧꯊꯤ ꯇꯧꯕ ꯍꯥꯏꯇꯥꯔꯦꯗ
ꯁꯥꯁ ꯅꯧꯇꯤ ꯇꯧꯕ
ꯅꯥꯎꯊꯤ
ꯅꯧꯊꯤ
ꯇꯧꯔꯒ ꯑꯉꯥꯡꯅ ꯅꯤꯡꯉꯥꯏ ꯇꯧꯕ ꯃꯈꯣꯟꯗꯣ ꯃꯥꯜꯂꯦ ꯍꯥꯏꯕ
ꯎꯝ ꯂꯥꯏ ꯗꯦꯠ
ꯌꯦꯁ ꯕꯠ ꯅꯠꯇꯗꯤꯀꯣ
ꯎꯝ
ꯑꯉꯥꯡꯁꯤꯡꯒꯤ ꯑꯣꯖꯥ ꯃꯈꯣꯟ ꯃꯥꯜꯂꯦ ꯍꯥꯏꯕꯗꯣ
ꯎꯝ ꯅꯨꯡꯁꯤꯠ ꯂꯥꯑꯦ
ꯅꯣꯡ
ꯅꯃꯥꯟꯅꯕꯤꯁꯤꯡ ꯀꯔꯥꯏ ꯆꯠꯈ꯭ꯔꯒꯦ ꯇꯨꯃꯤꯟ ꯂꯩꯔꯤꯁꯤꯕꯣ ꯉꯁꯤꯗꯤ
ꯇꯨꯝꯃꯦ
ꯌꯥꯝ ꯏꯪꯅ ꯆꯤꯛꯅ ꯂꯩꯔꯤꯗꯨꯕꯣ
ꯇꯨꯝꯈ꯭ꯔꯦ ꯍꯥꯏꯔꯒ
ꯑꯣ
ꯑꯈꯣꯏ ꯔꯣꯝꯗꯤ ꯈ꯭ꯋꯥꯏꯗꯒꯤ ꯇꯨꯝꯕ ꯍꯥꯏꯌꯣ
ꯂꯣꯏꯁ ꯍꯥꯏꯕꯗꯣ
ꯅꯪ ꯑꯩꯕꯨ ꯖꯤꯔꯣ ꯐꯪꯍꯟꯅꯤꯡꯕ꯭ꯔꯥ
ꯀꯔꯤ ꯖꯤꯔꯣ ꯅꯪꯅ ꯁꯨꯃꯥꯏꯅ ꯍꯥꯏꯔꯗꯤ
ꯑꯗꯨꯝ ꯄꯟꯕ ꯌꯥꯗꯕ ꯅꯠꯇ꯭ꯔꯣ
ꯑꯗꯨ ꯀꯣ
ꯎꯝ
ꯅꯪ ꯄꯨꯡ ꯀꯌꯥꯗ ꯍꯧꯒꯠꯄꯅꯣ
ꯑꯩ ꯄꯨꯡꯀꯌꯥ ꯍꯧꯒꯠ ꯍꯁ ꯀꯣꯛ ꯉꯥꯎꯍꯜꯂꯦꯗ ꯅꯪꯁꯦ ꯉꯁꯥꯏꯅ ꯂꯣꯏꯁ ꯍꯥꯟꯅ ꯋꯥꯔꯤꯗꯣ ꯂꯣꯏꯁꯤꯜꯂꯣ ꯑꯃꯒꯤꯗꯣ
ꯅꯇꯦ ꯅꯪ ꯄꯨꯡ ꯀꯌꯥꯗ ꯍꯧꯒꯠꯄꯅꯣ ꯍꯥꯏꯕ
ꯃꯥꯔꯣ
ꯅꯪ
ꯀꯔꯤ ꯑꯩꯕꯨ ꯑꯃꯨꯛꯀ ꯍꯪ ꯎꯝ ꯑꯩ ꯄꯨꯡ ꯀꯌꯥꯗꯔ ꯍꯧꯒꯠꯄꯗꯣ
ꯅꯁꯥꯅ ꯄꯥꯎ ꯈꯪꯗꯦ
ꯁꯚꯦꯟ ꯁꯚꯦꯟ ꯍꯧꯒꯠꯂ ꯕ꯭ꯔꯁ ꯇꯧꯕ ꯆꯔ ꯑꯃꯨꯒ ꯇꯨꯝꯕꯅꯦ ꯑꯗꯣ ꯑꯗꯨꯗ ꯍꯧꯒꯠꯄꯗꯤ ꯈꯪꯍꯧꯗ꯭ꯔꯦ ꯑꯦꯗꯤ
ꯎꯝ ꯑꯗꯨꯗꯤ ꯃꯤꯀꯞ ꯊꯣꯛꯄ ꯍꯥꯏꯇꯥꯔꯦꯅꯦ ꯍꯥ
ꯎꯝ ꯃꯤꯀꯞ ꯊꯣꯔꯛ ꯍꯣꯏ ꯑꯗꯨꯒꯨꯝꯕ ꯍꯥꯏꯕ ꯇꯥꯔꯦ ꯍꯣꯏ ꯑꯗꯨꯃꯥꯏꯅꯅꯦ
ꯑꯗꯨ ꯑꯦꯜꯗꯣ ꯀꯩꯗꯧꯋꯦ ꯍꯥꯏꯕ꯭ꯔꯣ
ꯀꯩꯝ ꯇꯧꯗꯦ ꯁꯨꯝ ꯍꯪꯕ ꯋꯥꯅꯦ
ꯅꯝꯕꯔ ꯄꯥꯝꯕ꯭ꯔꯣ
ꯆꯂꯣꯍꯦ
ꯀꯥꯏ ꯆꯒꯦꯇꯧꯕ꯭ꯔ ꯑꯩ
ꯍꯥꯥ
ꯀꯗꯥꯥꯏ ꯆꯠꯀꯦ ꯇꯧꯕ꯭ꯔꯣ ꯑꯩꯗꯤ
ꯁꯨꯝ ꯑꯁ ꯅꯪꯁꯨ ꯂꯣꯏꯔꯦ
ꯑꯩꯗꯣ ꯍꯌꯦꯡꯗꯒꯤ ꯀ꯭ꯂꯥꯁ ꯆꯠꯀꯦ ꯇꯧꯔꯒ ꯀ꯭ꯂꯥꯁꯇꯣ ꯁꯔꯅ ꯂꯥꯛꯑꯅꯨ ꯑꯦꯂꯚꯦꯟꯗꯒꯤ ꯍꯧꯔꯅꯤ ꯍꯥꯏ ꯗꯦꯠ ꯏꯂꯚꯦꯟ ꯌꯦꯁ
ꯌꯥꯝ ꯐꯩꯅ ꯉꯁꯤꯗꯤ ꯐꯤ ꯁꯨꯨꯔꯣꯏꯗ꯭ꯔꯣ
ꯑꯩꯒꯤ ꯁꯤꯆꯨꯋꯦꯁꯟꯁꯦ ꯐꯤ ꯌꯥꯝ ꯁꯨꯅꯤꯡꯕꯒꯤ ꯇꯥꯏꯞꯇ ꯇꯨꯝꯃ ꯂꯩꯔꯒ
ꯅꯪꯗꯤ ꯌꯥꯝ ꯊꯕꯛ ꯁꯨꯅꯤꯡꯕ ꯃꯤꯅꯦꯗꯅ ꯊꯪꯕ꯭ꯔ
ꯍꯥ
ꯅꯪꯒꯤ ꯊꯕꯛ ꯌꯥꯝ ꯁꯨꯅꯤꯡꯕ ꯃꯤꯅꯦꯗꯅ
ꯁꯨꯅꯤꯡꯗꯦꯍꯦ ꯉꯁꯤꯗꯤ ꯌꯥꯝ ꯇꯜꯂꯦ ꯑꯩ
ꯇꯜꯂꯁꯨ ꯊꯕꯛꯗꯤ ꯁꯨꯅꯤꯡꯉꯤꯗꯅ ꯅꯪꯗꯤ
ꯑꯣꯀ ꯍꯧꯔꯦ ꯅꯪꯒꯤ ꯁꯁꯇꯣ
ꯑꯥ ꯑꯩ ꯉꯁꯥꯏ ꯌꯥꯝ ꯄꯟꯕꯅꯤ
ꯀꯅꯥꯗ
ꯅꯨꯄꯥ ꯃꯗ ꯃꯥꯅꯁꯨ ꯍꯥꯏꯌꯦ ꯅꯪꯗꯣ ꯀꯔꯦꯝꯅꯕ꯭ꯔꯥ ꯍꯥꯏ ꯑꯩꯅ ꯃꯥꯅꯦ ꯍꯥꯏꯕ ꯀꯔꯦꯝꯅꯕꯅꯦ
ꯑꯩ ꯍꯥꯏꯗ꯭ꯔꯣ
ꯑꯗꯣ ꯑꯩ ꯀꯔꯦꯝꯅꯕꯒꯤ ꯁꯥꯁ ꯍꯥꯏꯕꯅꯤꯅ
ꯑꯁ
ꯉꯥꯡꯅꯤꯡꯗ꯭ꯔꯕ ꯑꯩꯗꯣ ꯑꯗꯨꯒꯤ
ꯌꯣꯠ ꯅꯦ ꯌꯣ ꯑꯁ ꯀꯩꯅꯣ ꯑꯩꯖꯦ ꯁꯝ ꯐꯖꯅ ꯀꯦꯜꯂꯦꯗ ꯀꯣꯛ ꯇꯥꯡꯕ꯭ꯔ ꯈꯪꯗꯦ
ꯀꯩꯅꯣ ꯇꯩꯌꯣ ꯀꯔꯤ ꯍꯥꯏꯕ꯭ꯔꯥ ꯑꯥ ꯑꯩꯁꯨ ꯌꯥꯝ ꯀꯦꯟꯕꯅꯦ ꯑꯗꯣ ꯑꯃꯨꯛ ꯍꯧꯔꯛꯈ꯭ꯔꯦ ꯃꯃꯤꯡꯗꯣ
ꯑꯗꯨꯒꯤꯔꯥ
ꯑꯣ ꯔꯣꯁ ꯃꯦꯔꯤ
ꯑꯣꯟ ꯔꯣꯁꯃꯦꯔꯤ ꯍꯥꯏ
ꯔꯣꯁ ꯃꯦꯔꯤ ꯀꯣꯀꯣꯅꯠ ꯑꯣꯏꯜ ꯗꯨꯒꯨꯝꯕꯗꯣ ꯇꯩꯌꯣ ꯗꯨꯝ ꯁꯝ ꯍꯧꯔꯛꯄꯅꯦ ꯑꯩꯖꯨ ꯁꯝ ꯌꯥꯝ ꯀꯦꯟꯕꯅꯦ ꯗꯦꯟ ꯑꯗꯨ ꯇꯩꯕꯒꯤ ꯍꯧꯔꯛꯈ꯭ꯔꯦ ꯑꯃꯨꯛꯀ
ꯅꯀꯣ
ꯎꯝ
ꯑꯩ ꯍꯥꯟꯅꯗꯤꯅꯦ ꯃꯣꯔꯦꯒꯤ ꯋꯦꯛꯁꯀꯨꯝꯕ ꯀꯣ ꯌꯥꯝ ꯁꯤꯖꯤꯟꯅꯕꯅꯦꯕ
ꯋꯦꯛꯁ
ꯌꯦꯁ
ꯋꯥꯠꯁ ꯗꯦꯠ
ꯖꯦꯜꯒꯨꯝꯕ
ꯑꯣ ꯑꯣ ꯑꯣ ꯈꯪꯉꯦ
ꯋꯦꯛꯁꯅꯗꯤ ꯈꯔ ꯀꯩꯅꯣ ꯇꯧꯋꯦꯕ ꯍꯣꯏ ꯑꯗꯣ ꯍꯟꯗꯛꯄꯨꯗꯤ ꯁꯤꯖꯤꯟꯅꯗ꯭ꯔꯦ ꯀꯨꯏꯔꯦ ꯑꯗꯨꯗꯒꯤꯀꯣ
ꯎꯝ
ꯗꯦꯟ ꯗ꯭ꯔꯥꯐ ꯁꯨꯝ ꯌꯥꯝ ꯁꯤꯜꯂꯛꯈ꯭ꯔꯦ ꯍꯥꯟꯅꯗꯤ ꯂꯩꯇꯕꯅꯦꯕ ꯗꯦꯗ꯭ꯔꯞꯁꯦ ꯑꯗꯨꯒ ꯅ ꯐ ꯑꯁ ꯋꯦꯛꯁꯇꯣ ꯁꯤꯖꯤꯟꯅꯗ꯭ꯔꯦ ꯍꯥꯏꯔꯁꯨ ꯗꯦꯟ ꯗꯦꯟꯗ꯭ꯔꯞꯆꯨ ꯑꯗꯨꯝ ꯌꯥꯝ ꯆꯠꯂꯦ ꯑꯦ ꯁꯝꯖꯨ ꯀꯦꯜꯂꯦ ꯇꯧꯗ꯭ꯔꯦ